ꯀꯔꯤ
ꯑꯩꯁꯦ ꯇꯨꯝꯃꯤꯕꯅꯤꯅꯦ ꯅꯪ ꯅꯪ ꯋꯥꯛꯀꯤꯡꯒ ꯆꯠꯇ꯭ꯔꯕꯣ ꯅꯨꯡꯗꯥꯡ ꯋꯥꯏꯔꯝꯒꯤ
ꯍꯥꯟꯅꯗꯤ ꯈꯔ ꯆꯠꯂꯝꯃꯦ ꯍꯧꯖꯤꯛꯇꯤ ꯑꯃꯨꯛ ꯇꯣꯛꯑꯦ ꯑꯃꯨꯛ ꯑꯩꯈꯣꯏꯒꯤ ꯑꯃꯨꯛ ꯑꯃꯨꯛ ꯃꯝ ꯑꯃꯨꯛ ꯉꯥꯟ ꯍꯥꯏꯗꯨꯅꯦ ꯑꯩꯈꯣꯏꯒꯤꯖꯦ
ꯑꯁ ꯌꯥꯔꯣꯏꯀꯣ ꯑꯗꯨꯅꯗꯤ ꯌꯥꯔꯣꯏ ꯈꯔ ꯈꯔ ꯆꯠꯄ ꯇꯝꯃꯣ
ꯍꯣꯏ ꯍꯣꯏ ꯆꯠꯁꯦ ꯑꯩ ꯏꯊꯟꯗ ꯆꯠꯄꯗꯤ ꯇꯜꯂꯦ ꯅꯣꯏꯁꯨ ꯍꯧꯔꯛꯀꯦ
ꯍꯧꯔꯛꯑꯣ ꯍꯧꯔꯛꯑꯣ ꯉꯥꯏꯔꯕꯅꯤ
ꯌꯥꯗꯦꯕ ꯏꯊꯟꯗ ꯇꯧꯕ ꯊꯕꯛꯁꯦ ꯃꯌꯥꯝ ꯄꯨꯟꯕꯁꯤꯅ ꯈꯔ ꯄꯥꯡꯒꯜ ꯊꯣꯛꯑꯦꯕ ꯑꯄꯨꯟꯕꯅ ꯄꯥꯡꯒꯜꯅꯦꯕ
ꯃꯥꯅꯦ ꯑꯄꯨꯟꯕꯅ ꯄꯥꯡꯒꯜꯅꯤ
ꯃꯇꯝ ꯆꯠꯅꯤꯡꯗꯦ ꯍꯥꯏꯗꯤ ꯀꯌꯥ ꯏꯁꯥꯖꯦ ꯈꯪꯗꯦ ꯍꯩꯅꯤꯡꯗꯦ ꯍꯥꯏꯕ ꯌꯥꯝꯅ
ꯑꯁ ꯈꯪꯗꯦ ꯑꯩꯗꯤ ꯑꯒꯁ ꯌꯧꯔꯛꯑꯗꯤ ꯆꯠꯅꯤꯡꯉꯥꯑꯅꯤ ꯀꯩꯒꯤꯅꯣ ꯍꯥꯏꯕ ꯃꯇꯝꯗ ꯑꯇꯤꯌꯥ ꯀꯩꯀꯩꯁꯦ ꯚ꯭ꯌꯨ ꯌꯥꯝ ꯐꯖꯕꯒꯤꯀꯣ
ꯎꯝ ꯑꯣ ꯅꯪ ꯑꯇꯤꯌꯥꯖꯤ ꯍꯤꯒꯣꯛ ꯑꯣꯢꯕ ꯌꯝ ꯄꯝꯖꯩꯕꯀꯣ
ꯂꯩꯆꯤꯟꯒ ꯑꯇꯤꯌꯥꯒꯅꯦ ꯑꯩꯅ ꯄꯥꯝꯃꯤꯁꯦ
ꯎꯝ ꯗꯨꯕꯨꯗꯤ ꯃꯣꯏ ꯎꯕꯗ ꯋꯥꯈꯜꯗꯁꯦ ꯅꯧ ꯅꯧ ꯂꯥꯎꯕꯅꯦ ꯑꯗꯨꯅꯅꯦ
ꯃꯥꯅꯦ ꯅꯨꯡꯉꯥꯏꯈ꯭ꯔꯕ
ꯋꯥꯈꯜ ꯅꯨꯡꯉꯥꯏꯇꯕꯁꯦ ꯂꯣꯏ ꯐꯕꯅꯦ ꯃꯣꯏ
ꯃꯥꯅꯦ ꯐꯩꯌꯦ ꯃꯣꯏ ꯍꯦꯛ ꯌꯦꯡꯕꯗ ꯋꯥꯈꯜꯁꯦ ꯄꯣꯊꯥꯔꯤꯕꯅꯦ
ꯎꯝ ꯑꯗꯣ ꯀꯩꯀꯩ ꯍꯣꯠꯅꯔꯤꯒꯦ
ꯑꯁ ꯇꯨꯝꯕ ꯈꯔ ꯆꯕ ꯈꯔ ꯑꯗꯨꯅꯠꯇ ꯎꯄꯥꯢ ꯂꯩꯇꯦ ꯊꯕꯛ
ꯍꯣꯏꯗ ꯑꯩꯈꯣꯏ ꯊꯧꯗꯤ ꯇꯨꯝꯕ ꯆꯥꯕꯅꯤ ꯑꯗꯨꯅ ꯑꯩꯈꯣꯏꯒꯤ ꯑꯥ ꯃꯔꯨ ꯑꯣꯏꯕ ꯊꯕꯛꯅꯤ ꯑꯗꯨ ꯅꯠꯇꯅ ꯂꯩꯇꯦ ꯀꯩꯅꯣ
ꯂꯩꯇꯦ ꯂꯩꯇꯦ ꯀꯩꯝꯇ ꯂꯩꯇꯦ ꯑꯗꯨ ꯅꯠꯇꯅ
ꯥꯑꯗꯨꯅꯦ ꯃꯤꯔꯦꯝ ꯑꯣꯏꯕꯁꯦ ꯅꯨꯡꯉꯥꯏꯑꯦꯕ
ꯃꯥꯅꯦ ꯅꯨꯡꯉꯥꯏ ꯃꯤꯔꯦꯝ ꯑꯣꯏꯕꯕꯨꯨꯛ ꯅꯨꯡꯉꯥꯏꯕ ꯑꯅꯤꯁꯨꯕ ꯅꯠꯇꯦ
ꯑꯗꯨꯗꯤ ꯈ꯭ꯋꯥꯏ ꯅꯨꯡꯉꯥꯏꯔꯁꯦ ꯑꯩꯈꯣꯏ ꯇꯥꯔꯦꯅꯦ
ꯃꯥꯅꯦ ꯊꯕꯛ ꯇꯧꯔꯦꯅ ꯈꯜꯂꯣ ꯍꯌꯦꯡꯋꯥꯏ ꯊꯕꯛ ꯇꯧꯔꯒ ꯄꯣꯊꯥꯐꯝ ꯂꯩꯔꯣꯏꯗꯣꯏꯅꯦ ꯅꯨꯡꯗꯥꯡ ꯌꯧꯔꯁꯨ ꯇꯨꯝꯕꯣꯏ ꯇꯨꯝꯗꯕꯣꯏ ꯇꯧꯗꯣꯏꯅꯤ ꯑꯁ ꯁꯤꯅ ꯅꯨꯉꯥꯏ ꯈ꯭ꯔꯕꯅꯦ
ꯈꯪꯗꯦ ꯍꯥꯏꯗꯤ ꯑꯗꯨꯃꯥꯏꯅ ꯇꯧꯕꯁꯤꯅ ꯃꯇꯝꯁꯦ ꯍꯧꯈꯤꯕ ꯈꯪꯍꯧꯗꯦ ꯊꯕꯛ ꯑꯃ ꯇꯧꯔꯗꯤꯅꯦ ꯃꯁꯤꯗꯩꯁꯤꯗ ꯃꯇꯝꯖꯦ ꯆꯠ ꯑꯣꯊꯣꯛꯅ ꯁꯥꯟꯈ꯭ꯔꯦ
ꯃꯥꯅꯦ ꯑꯁ ꯑꯩꯗꯤ ꯃꯊꯪꯗꯗꯤ ꯖꯥꯔꯇꯦꯁꯟꯁꯦ ꯂꯧꯁꯤ ꯆꯤꯔꯗꯤ ꯈꯜꯂꯦ ꯑꯗꯨ ꯑꯣꯏꯔꯁꯨ ꯃꯊꯥ ꯁꯥꯏꯌꯦ ꯑꯗꯨꯒꯤ ꯆꯦꯟꯊꯣꯛ ꯆꯦꯟꯁꯤꯟ ꯇꯧꯅꯤ ꯈꯟꯕꯗ
ꯎꯝ ꯎꯝ ꯎꯝ ꯎꯝ ꯎꯝ
ꯅꯪꯒꯤꯗꯃꯛꯇ ꯑꯩꯈꯣꯏ ꯂꯩꯔꯤꯁꯤꯗꯤ ꯅꯪꯒꯤꯕꯨ ꯀꯔꯤ ꯋꯥꯠꯂꯤꯒꯦ
ꯎꯝ ꯄꯩꯁꯥ ꯈꯔ ꯊꯥꯔꯛꯑꯣ ꯑꯗꯨꯗꯤ
ꯄꯩꯁꯥ ꯅꯠꯇꯕ ꯑꯃ ꯍꯥꯏꯥꯏꯔꯛꯑꯣ
ꯎꯝ ꯄꯩꯁꯥ ꯈꯔ ꯊꯥꯔꯛꯑꯣ ꯄꯩꯁꯥꯅ ꯑꯋꯥꯕ ꯃꯌꯥꯝꯁꯦ ꯀꯣꯛꯀꯗꯕ ꯃꯥꯜꯂꯦ
ꯑ ꯀꯩꯅꯣ ꯄꯩꯁꯥ ꯈꯛꯇꯅ ꯑꯋꯥꯕ ꯀꯣꯛꯄ ꯌꯥꯕ꯭ꯔꯣ ꯃꯤ ꯃꯇꯦꯡ ꯑꯇꯣꯞ ꯑꯇꯣꯞꯄ ꯃꯌꯥꯝ ꯂꯩꯔꯤꯁꯤꯗꯤ
ꯑꯁ ꯑꯩꯗꯤ ꯄꯩꯁꯥꯅ ꯀꯣꯛꯗꯧꯕ ꯃꯥꯜꯂꯦ ꯃꯇꯦꯡꯅ ꯃꯥꯜꯁꯤꯜꯂꯛꯇ꯭ꯔꯦ
ꯅꯪꯒꯤ ꯄꯩꯁꯥꯁꯤꯅꯦꯕ ꯅꯪꯒꯤ ꯍꯧꯖꯤꯛ ꯌꯥꯝ ꯗꯔꯀꯥꯔ ꯑꯣꯏꯔꯤꯁꯤ ꯅꯠꯇ꯭ꯔꯥ
ꯃꯥꯅꯦ ꯄꯩꯁꯥꯅꯦ ꯌꯥꯝ ꯗꯔꯀꯥꯔ ꯑꯣꯏꯁ
ꯍꯣꯏ ꯑꯗꯨꯗꯤ ꯁꯠ ꯎꯝ ꯍꯣꯏ ꯑꯩꯁꯦ ꯄꯩꯁꯥ ꯇꯧꯗ꯭ꯔꯦ ꯂꯥꯏꯕꯛꯁꯤꯅ ꯇꯝꯃꯝꯗ꯭ꯔꯕ ꯈꯪꯗꯦ ꯊꯤꯕꯅꯤ ꯐꯪꯗꯦ ꯑꯩꯅꯗꯤ ꯍꯣꯠꯅꯖꯕꯅꯤ ꯂꯥꯏꯕꯛꯅ ꯈꯦꯠꯂꯤꯔ ꯀꯩꯅꯣ ꯌꯥꯗ꯭ꯔꯦ
ꯑꯁ ꯅꯪꯁꯨ ꯅꯗꯧꯗꯤ ꯏꯌꯥ ꯌꯥꯗꯦ
ꯈꯪꯒꯦꯗ ꯑꯗꯣ ꯑꯩꯗꯤ ꯄꯣꯛꯄꯗꯒꯤ ꯗꯥꯎ ꯌꯥꯕ ꯀꯥꯏꯁꯦ ꯀꯌꯥ ꯈꯪꯖꯔꯛꯇꯦꯗ ꯃꯔꯛ ꯃꯔꯛꯇ ꯁꯣꯏꯗꯅ ꯌꯥꯕ ꯈꯔ ꯌꯥꯎꯋꯦ ꯑꯗꯨ ꯅꯠꯇꯅ ꯈꯪꯖꯗꯦ
ꯑꯁ ꯑꯩꯁꯗꯤ ꯌꯨꯝ ꯍꯟꯈ꯭ꯔꯒ ꯑꯉꯥꯡ ꯇꯨꯢꯁꯟ ꯇꯧꯔꯒ ꯂꯩꯔꯦ ꯁꯤꯔ ꯈꯜꯂꯤꯕꯅꯦꯕ ꯈꯜꯂꯁꯦ
ꯍꯣꯏ ꯑꯗꯨꯅ ꯐꯔꯅꯤ
ꯍꯥꯏꯗꯤ ꯄꯩꯁꯥ ꯆꯪꯕꯅ ꯁꯨꯝ ꯆꯪꯐꯝ ꯉꯥꯛꯇ ꯇꯥꯟꯐꯝ ꯑꯝꯇ ꯂꯩꯁꯤꯜꯂꯛꯇꯔ ꯒ꯭ꯌꯥꯟ
ꯋꯥꯅꯦ ꯍꯥꯏꯗꯤ ꯏꯁꯥꯅ ꯄꯩꯁꯥꯗꯣ ꯇꯥꯟꯖ ꯇꯥꯔꯗꯤ ꯀꯩꯅꯣꯝꯇ ꯂꯩꯅꯤꯡꯉꯁꯨ ꯑꯃ ꯇꯧꯅꯤꯡꯉꯁꯨ ꯅꯨꯡꯉꯥꯏ
ꯍꯣꯏ ꯃꯥꯅꯦ ꯍꯥꯏꯗꯤ ꯂꯩꯅꯤꯡ ꯆꯥꯅꯤꯡꯕ ꯇꯩꯅꯤꯡꯕ ꯃꯌꯥꯝꯁꯦ ꯌꯦꯡꯉꯣ
ꯎꯝ ꯈꯪꯗꯦ ꯑꯩꯗꯤ ꯂꯩꯅꯤꯡꯕꯩ ꯂꯩꯅꯤꯡꯕ ꯉꯥꯀꯇꯅꯦ ꯑꯗꯣ ꯄꯩꯁꯁꯨ ꯂꯩ ꯇꯗꯅꯀꯣ ꯎꯄꯥꯏꯁꯨ ꯂꯩꯇꯕ
ꯅꯠꯇꯦ ꯄꯩꯁꯥꯁꯤꯅꯥ ꯑꯩꯈꯣꯏꯗ ꯂꯩꯇ꯭ꯔꯤꯁꯦ ꯀꯩꯒꯤꯅꯣ ꯈꯪꯗꯦ ꯑꯩꯈꯣꯏꯅ ꯆꯪꯁꯤꯜꯂꯒ ꯂꯩꯕꯁꯦ ꯅꯨꯡꯉꯥꯏꯇ꯭ꯔꯥ ꯈꯪꯗꯦꯕ
ꯈꯥꯗ ꯈꯥꯗ ꯀꯅꯣꯝꯅꯤ ꯍꯣ ꯑꯩ ꯃꯊꯥꯁꯥꯏ ꯍꯥꯏꯁꯤꯅꯤ
ꯑꯩꯈꯣꯏꯅ ꯃꯣꯏꯗ ꯍꯣꯏ ꯇꯥꯊꯤ ꯇꯥꯑꯣꯏꯅ ꯇꯧꯒꯤꯕꯁꯨ ꯂꯩꯇꯦ ꯃꯣꯏꯗ
ꯃꯥꯅꯦ ꯑꯩꯈꯣꯏꯗꯤ ꯐꯖꯅ ꯋꯦꯜꯀꯝ ꯇꯧꯕ ꯉꯥꯛꯇꯅꯦ ꯆꯪꯕꯤꯔꯛꯑꯣ ꯆꯪꯕꯤꯔꯛꯑꯣꯅ
ꯃꯣꯏꯁꯦ ꯐꯖꯅ ꯌꯦꯡꯖꯗꯅ ꯅꯣꯡꯃ ꯅꯣꯡꯃꯒꯤ ꯃꯣꯏꯗꯕꯨ ꯂꯩꯔꯗꯤꯅ ꯇꯧꯔꯤꯕꯅꯦ ꯗ ꯃꯣꯏꯅ ꯑꯁꯥꯃ ꯈꯪꯗ꯭ꯔꯤꯁꯦ ꯈꯩꯅꯣ ꯈꯪꯗꯦ
ꯀꯩꯗꯧꯔꯤ ꯍꯥꯏꯕꯅꯣ ꯈꯪꯗꯦ ꯍꯥꯏꯕ
ꯑꯗꯨꯅꯦ ꯁꯤꯗꯩꯁꯤꯗ ꯃꯅꯤꯄꯨꯔꯤ ꯇꯥꯏꯕꯪ ꯃꯍꯩꯀꯣꯜꯁꯤꯗ ꯇꯝꯃꯤꯁꯦ ꯈꯪꯗꯦ ꯄꯩꯁꯥ ꯆꯠꯐꯝ ꯉꯥꯛꯇꯥ ꯂꯥꯛꯐꯝꯗꯤ ꯌꯥꯎ
ꯏꯃꯥ ꯄꯦꯃꯥ ꯑꯁꯦꯡꯕ ꯆꯠꯐꯝꯒꯤ ꯆꯠꯐꯃ ꯉꯥꯛꯇ ꯀꯣ ꯑꯩꯅ ꯍꯥꯏꯁꯤꯅꯦ ꯁꯤ ꯂꯣꯏꯔꯒ ꯌꯦꯡꯉꯣꯅꯦ ꯁꯤ ꯂꯣꯏꯔꯒ ꯑꯃꯨꯛ ꯆꯠꯂꯣ ꯑꯣꯈꯥꯠꯂꯣ ꯑꯃꯨꯛ ꯍꯥꯏꯖꯤꯜꯂꯛꯑꯅꯤ ꯑꯁ ꯃꯤꯡ ꯖꯜꯂꯣ ꯑꯗꯨ ꯇꯧꯔꯣ ꯅ ꯑꯃꯨꯛ ꯍꯥꯏꯔꯛꯅꯤ
ꯑꯗꯨꯗꯨꯒ ꯑꯩꯈꯣꯏꯗꯤ ꯊꯕꯛꯁꯦ ꯌꯥꯝ ꯇꯧꯖꯕꯅꯦ ꯐ꯭ꯔꯤꯗ ꯇꯧꯕ ꯊꯕꯛꯀ ꯆꯞ ꯃꯥꯟꯅꯩ ꯄꯣꯠꯁꯦ
ꯃꯤ ꯁꯨꯃꯥꯏꯅ ꯍꯥꯏꯌꯦ ꯅꯦꯍꯦꯔꯨ ꯍꯥꯏꯅ ꯑꯃ ꯂꯩꯕ ꯃꯥꯜꯂꯦ ꯁꯤꯂꯣꯡꯗ
ꯑꯥ
ꯑꯗꯨꯗꯗꯤ ꯀꯩꯅꯣꯒꯤ ꯄꯩꯁꯥꯁꯦ ꯑ ꯍꯣꯇꯦꯜ ꯂꯩꯕꯩꯁꯨ ꯂꯨꯄꯥ ꯆꯅꯤ ꯍꯥꯏꯕ꯭ꯔꯥ ꯃꯤꯁ ꯐꯤꯁꯦ
ꯏꯃꯥ ꯌꯥꯝ ꯐꯩꯌꯦ
ꯑꯗꯨꯒ ꯇꯝꯕꯗꯅ ꯂꯨꯄꯥ ꯆꯥꯝꯃꯔꯤ ꯍꯥꯏꯕ꯭ꯔꯥ ꯀꯌꯥꯅꯣꯝꯇꯪ ꯍꯥꯏꯌꯦ
ꯑꯁ ꯀꯩꯅꯣ ꯍꯥꯏꯁꯦ ꯑꯩꯈꯣꯏ ꯑꯗꯨꯝ ꯃꯅꯤꯄꯨꯔꯗ ꯑꯗꯨꯒꯨꯝꯕ ꯑꯝꯇ ꯂꯩꯔꯗꯤ ꯅꯨꯡꯉꯥꯏꯅꯤꯗ
ꯑꯁ ꯈꯪꯗꯦ ꯏꯃꯥꯟꯅꯕꯤꯅ ꯑꯗꯨꯗꯣ ꯑꯗꯨꯒꯤ ꯏꯟꯁꯇꯤꯇ꯭ꯨꯁꯟꯗꯨ ꯑꯗꯨꯒꯤ ꯍꯥꯏꯗꯤ ꯂꯥꯏꯔꯤꯛ ꯇꯝꯐꯝ ꯁꯪꯗꯨꯁꯨ ꯌꯥꯝ ꯐꯩꯅ ꯍꯥꯏꯌꯦꯕꯀꯣ
ꯎꯝ
ꯑꯗꯨꯗꯨꯅ ꯑꯁ ꯈꯪꯗꯦ ꯑꯩꯗꯤ ꯑꯗꯨꯗ ꯑꯣꯏꯅ ꯇꯧꯔꯝꯃꯁꯨꯅ ꯈꯜꯂꯛꯄꯗꯣ
ꯑꯗꯣ ꯍꯥꯏꯗꯤ ꯑꯗꯨꯗꯣ ꯍꯥꯏꯗꯤ ꯃꯁꯇꯔ ꯈꯛꯇꯒꯤꯔꯣ ꯑꯇꯩꯗ ꯌꯥꯎꯗꯕ꯭ꯔꯣ
ꯃꯥꯁꯇꯔ ꯈꯛꯇꯒꯤ ꯑꯣꯏꯕ ꯈꯪꯗꯦꯌꯦ ꯏꯃꯥꯟꯅꯕꯤꯅ ꯍꯥꯏꯔꯛꯄꯅꯦ ꯑꯩ ꯍꯪꯉꯛꯀꯦ ꯍꯪꯕꯕꯨꯗꯤ ꯑꯗꯨꯒ ꯃꯣꯏꯒꯤ ꯁꯤ ꯀꯩ ꯀꯒꯨꯝꯕ ꯃꯣꯏꯒꯤ ꯁꯤꯂꯣꯡꯒꯨꯝꯕꯗ ꯍꯥꯟꯅ ꯇꯝꯃꯛꯄ ꯃꯤꯁꯤꯡꯗꯣ ꯑꯗꯨꯒꯤ ꯁꯤꯜ ꯃꯣꯏꯁꯨ ꯈ ꯈꯥꯀ ꯈꯔ ꯈꯄ ꯃꯥꯜꯦꯕ ꯃꯦ ꯖꯣꯔꯥꯃꯒꯨꯝꯕ ꯁꯤꯂꯣꯡꯒꯨꯝꯕ ꯇꯃꯛꯄ ꯃꯤꯁꯤꯡꯒꯤ ꯁꯤꯠ
ꯑꯣ
ꯑꯗꯨꯗꯅꯅꯦ ꯑꯥ ꯀꯩꯒꯨꯝꯕ ꯐꯤꯐꯇꯤꯒꯨꯝꯕ ꯌꯧꯔꯕ ꯁꯤ ꯌꯨ ꯗꯤꯗ ꯑꯗꯣꯏꯇꯔꯗꯨꯝ ꯈꯜꯂꯦꯌꯦ ꯗꯥꯏꯔꯦꯛ ꯑꯦꯠꯃꯤꯁꯟ ꯇꯧ ꯌꯥꯕꯗꯣ
ꯑꯣ ꯑꯣ ꯌꯥꯝ ꯐꯩꯅꯦ ꯄꯩꯁꯥꯁꯨ ꯏꯆꯪ ꯆꯪꯗꯦ ꯑꯁ ꯑꯗꯨꯅꯕꯨ ꯐꯩꯗ ꯍꯧꯖꯤꯛꯇꯤ ꯂꯥꯏꯔꯤꯛ ꯇꯝꯃꯤꯅꯤ ꯀꯥꯏꯅ ꯄꯩꯁꯥ ꯌꯥꯝ ꯆꯪꯍꯟꯕ ꯌꯥꯗꯦ ꯍꯥꯏꯕ ꯗꯨꯑꯣꯏꯔꯒ ꯊꯕꯛ
ꯑꯌ ꯃꯤꯒꯤꯗꯤ ꯌꯥꯝ ꯊꯤꯅ ꯐꯗ꯭ꯔꯣ ꯑꯩꯈꯣꯏꯁꯤꯗꯤ ꯌꯦꯡꯉꯣꯟꯅꯦ ꯄꯩꯁꯥꯗ ꯆꯥꯛ ꯍꯄꯨꯔꯒꯦ ꯑꯦꯗ ꯈꯜꯂꯦ ꯍꯥꯏ ꯃ ꯃꯣꯏꯁꯦ ꯀꯩꯗꯧꯔꯦ ꯍꯥꯏꯕꯅꯣ ꯍꯥꯏꯕꯅꯤꯗ
ꯃꯔꯝꯁꯦ ꯄꯤꯁꯟ ꯄꯤꯁꯟꯗꯅ ꯃꯣꯏꯅ ꯄꯩꯁꯥ ꯆꯠꯅꯕ ꯃꯔꯝ
ꯑꯗꯨꯅꯦ ꯑꯩꯁꯦ ꯃꯊꯥ ꯁꯥꯕꯗ ꯌꯥꯗ꯭ꯔꯦ ꯍꯥꯏꯕ ꯑꯩ
ꯑꯗꯨꯅꯤ ꯀꯩꯁꯨ ꯅꯠꯇꯕꯗꯁꯨ ꯑꯗꯨꯝ ꯄꯣꯡꯂꯧꯗ ꯂꯧꯋꯦ ꯑꯩꯈꯣꯏꯖꯤꯕꯨ
ꯎꯝ ꯄꯨꯔꯥ ꯀꯩꯅꯣꯝꯅꯤ
ꯈꯪꯗꯦꯀꯣ ꯂꯥꯏꯕꯛꯅ ꯃꯔꯣꯟꯃ ꯑꯃ ꯐꯕꯅꯦ ꯁꯣꯝꯗ ꯈꯪꯗꯦꯗ
ꯑꯁ ꯃꯥꯟꯅꯤ ꯂꯥꯏꯕꯛꯇꯤ ꯀꯩꯅꯣ ꯍꯥꯏꯋꯥꯅꯦ ꯀꯩꯅꯣ ꯇꯧꯔꯛꯏ ꯑꯁ ꯑꯩ ꯒ꯭ꯌꯥꯟ ꯇꯥꯗꯦꯗ ꯍꯤꯡꯕꯖꯤ ꯋꯥꯁꯤꯜꯂꯛꯑꯦ ꯁꯨꯝ
ꯑꯩꯒꯤ ꯒ꯭ꯌꯥꯟ ꯇꯥꯗꯦ ꯅꯪ ꯒ꯭ꯌꯥꯟ ꯇꯥꯎ
ꯍꯧꯖꯤꯛꯀꯥꯟꯁꯦ ꯑꯗꯨꯝ ꯋꯥꯅꯔꯦꯕ ꯑꯗꯨꯝ ꯃꯤꯖꯤꯡꯖꯤꯖꯨ ꯍꯥꯋꯥꯅꯤ ꯂꯩꯗꯅ ꯊꯕꯛ ꯃꯌꯥꯝꯁꯤꯅ ꯀꯣ
ꯎꯝ ꯑꯗꯒꯤ ꯂꯥꯟꯒ ꯇꯧꯁꯟꯕꯒꯤ ꯃꯤꯖꯤꯡꯖꯨ ꯄꯩꯁꯥ ꯇꯥꯟꯕꯝ ꯈꯣꯠꯄꯝ ꯑꯝꯇ ꯈꯪꯅꯗ꯭ꯔꯦ ꯄꯣꯠꯇ ꯌꯣꯜꯂꯤ ꯁꯤꯠ ꯇ꯭ꯔꯦ ꯍꯥꯏꯗꯤ
ꯎꯝ
ꯇꯥꯡꯈꯠꯄꯩ ꯁꯔꯨꯛꯇ
ꯃꯥꯅꯦ
ꯑꯈꯣꯏꯅ ꯇꯧꯔꯨꯕꯅ ꯍꯣꯡꯙꯕꯩ ꯁꯔꯨꯛꯇ ꯐꯪꯗꯕꯩ ꯁꯔꯨꯛꯀ ꯃꯤꯒꯤꯅ ꯇꯥꯡꯈꯠ ꯄꯒ ꯈꯣꯀꯠ ꯄꯒ ꯃꯤꯉꯣꯟꯗ ꯀꯥꯟꯅꯕ ꯄꯤ ꯂꯩꯔꯦ ꯑꯩꯈꯣꯏꯒꯤ ꯂꯩꯕꯥꯛꯀꯤ ꯂꯥꯟꯅ ꯂꯩꯕꯥꯛꯀꯤ ꯏꯔꯥꯡꯁꯦ ꯌꯥꯝ ꯐꯠꯇꯦ
ꯎꯝ ꯑꯁ ꯌꯥꯔꯦꯗ ꯑꯗꯨꯒꯨꯝꯕ ꯋꯥꯔꯤ ꯑꯗꯨꯒꯨꯝꯕ ꯋꯥꯔꯤꯗꯨ ꯇꯧꯗꯁꯤꯗ ꯅꯨꯡꯉꯥꯏꯕ ꯑꯣꯏ ꯁꯥꯟꯅꯁꯤ
ꯍꯣꯏ ꯍꯣꯏ ꯁꯨꯝꯕꯗ ꯀꯩꯗꯧ ꯃꯊꯥ ꯁꯥꯖꯔꯨꯅꯦꯒꯦ ꯑꯩꯈꯣꯏꯅ ꯑꯩꯈꯣꯏ ꯏꯊꯧ ꯅꯠꯇꯦ ꯑꯩꯈꯣꯏꯅ ꯊꯤꯡꯕ ꯉꯝꯕ ꯅꯠꯇꯦꯁꯦ
ꯃꯥꯅꯤ ꯑꯁ ꯀꯩꯅꯣ ꯆꯥꯛꯀ ꯑꯝꯇ ꯀꯧꯔꯛꯇ꯭ꯔꯤꯕꯣ ꯑꯩꯗꯤ ꯉꯥꯏꯕꯗ ꯋꯥꯔꯦ ꯌꯥꯝ
ꯍꯣꯏ ꯑꯩ ꯆꯥꯛꯁꯦ ꯄꯨꯛꯀꯖꯦ ꯂꯣꯏ ꯒ꯭ꯔꯣ ꯒ꯭ꯔꯣ ꯈꯣꯡꯉꯄꯣꯠꯅꯦ ꯑꯩꯗꯤ ꯈꯪꯗꯦꯁꯦ ꯆꯥꯛ ꯂꯥꯝꯖꯜꯂꯛꯄꯩ ꯃꯔꯣꯝꯃ ꯏꯁꯥꯖ ꯇꯠꯊꯔꯦ ꯌꯥꯗ꯭ꯔꯦ
ꯑ ꯑꯁ ꯑꯩꯗꯤ ꯑꯁꯣꯝꯅꯀꯟꯗ ꯀꯥꯗ ꯑꯣꯏꯅ ꯂꯩꯔꯨꯔꯁꯤꯔ ꯈꯜꯂꯦ ꯇꯧꯔꯤꯖꯦ
ꯍꯣꯏ ꯂꯩꯌꯣ ꯍꯥꯏꯗꯤ ꯅꯪ ꯅꯨꯡꯉꯥꯏꯗꯧꯕ ꯑꯃ ꯈꯜꯂꯣ ꯅꯪꯉꯣꯟ ꯅꯨꯡꯉꯥꯏꯇ꯭ꯔꯗꯤ ꯀꯩ ꯀꯥꯟꯗꯣꯏꯅꯣ
ꯍꯥꯏꯗꯤ ꯇꯨꯃꯝꯗꯥꯏꯗ ꯂꯥꯛꯑꯖꯨꯀꯣ ꯑꯁꯣꯝꯅꯀꯟꯗ ꯂꯩ ꯅ ꯑꯃꯨꯛ ꯀꯅꯥꯅ ꯈꯪꯕ ꯌꯦꯡꯕ ꯂꯥꯛꯄ ꯃꯥꯟꯕ ꯃꯣꯏꯒꯤ ꯂꯩꯔꯤꯕ ꯍꯩꯄꯥ ꯁ꯭ꯌꯥꯝ ꯁꯤꯡꯗꯨꯅ
ꯑꯣ ꯅꯍꯥꯟꯅꯗꯤ ꯇꯥꯒ꯭ꯔꯝꯅꯤ
ꯃꯥ ꯅꯠꯇꯕꯤꯗ ꯑꯃ ꯀꯩꯅꯣꯗꯣ
ꯑꯣ ꯑꯣ ꯍꯥꯏꯗꯤ ꯃꯥ ꯁꯦꯟꯅꯅꯕ ꯊꯝꯃꯤꯗꯅ
ꯂꯩꯔꯤꯕ ꯃꯤꯗꯣ ꯍꯣꯏ ꯑꯗꯨꯗꯣ
ꯎꯝ ꯃꯥꯅꯤ ꯆꯨꯝꯃꯤꯅꯦ ꯃꯤ ꯊꯥꯗꯣꯔꯛꯀꯗꯨꯏꯅꯤꯅꯦ ꯃꯥ ꯂꯦꯝꯅꯒ ꯇꯣꯛꯇꯦꯕ ꯃꯥ ꯍꯥꯏꯗꯤ ꯌꯦꯡꯖꯜꯂꯦꯕ
ꯃꯥꯅꯦ ꯌꯦꯡꯁꯤꯜꯂꯦ ꯌꯥꯝꯅ ꯀꯩꯅꯣꯝꯅꯦ ꯃꯣꯏꯖꯦ ꯍꯣ ꯌꯥꯝ ꯍꯩꯅꯗꯦ ꯌꯥꯝ ꯍꯩꯅꯗꯦ ꯍꯥꯏꯖꯤꯅꯤ
ꯑꯩꯈꯣꯏꯅ ꯑꯩꯈꯣꯏꯅ ꯈꯜꯂꯤꯖꯤꯒ ꯃꯣꯏ ꯈꯜꯂꯤꯖꯤꯒ ꯌꯥꯝ ꯈꯦꯠꯅꯩ ꯁꯤꯗꯩꯁꯤꯗ ꯀꯗꯥꯏꯗ ꯀꯔꯤ ꯇꯧꯗꯅ ꯂꯩꯔꯦ
ꯃꯥꯟꯅꯤ ꯈꯦꯠꯅꯩ ꯌꯥꯝ ꯊꯤꯅ ꯈꯦꯠꯅꯩ ꯑꯩꯅ ꯍꯥꯏꯁꯤꯅꯤ
ꯑꯈꯣꯏꯗꯤ ꯄꯪꯂꯩ ꯂꯩꯕꯅꯤ ꯄꯪꯆꯥ ꯆꯥꯔꯒ ꯅꯣꯡꯃꯒꯤ ꯆꯥꯛ ꯑꯅꯤ ꯆꯥꯒ꯭ꯔꯗꯤ ꯂꯣꯏꯔꯦ ꯑꯩꯈꯣꯏ ꯀꯩꯁꯨ ꯈꯟꯕꯤꯕ ꯅꯠꯇꯦ
ꯃꯥꯟꯅꯤ ꯄꯨꯔꯥ ꯃꯣꯏꯁꯦꯀꯣ ꯍꯥꯏꯗꯤ ꯁꯦꯟꯊꯣꯛ ꯂꯝꯕꯤꯖꯨ ꯌꯥꯝ ꯂꯩꯇꯕꯁꯨ ꯅꯠꯇꯕ ꯐꯪꯕꯁꯨ ꯃꯌꯥꯝ ꯐꯪꯉꯤꯅꯦꯕ ꯀꯔꯝꯃꯥꯏꯅꯕꯨ ꯇꯧꯕꯅꯣ ꯈꯪꯗꯦ
ꯃꯁꯥꯖꯦ ꯅꯣꯡꯃꯇ ꯏꯪ ꯇꯞ ꯂꯩꯇꯦꯕ ꯍꯥꯏꯗꯤ ꯁꯦꯟ ꯊꯣꯛꯇꯕ ꯑꯩꯈꯣꯏꯕꯧꯇ ꯑꯋꯥ ꯑꯅꯥꯖꯦ ꯂꯣꯏ ꯈꯥꯡꯉꯤ ꯃꯣꯏꯗꯤ ꯊꯣꯛꯅ ꯊꯣꯛꯅ ꯃꯁꯤꯗꯩ ꯁꯪꯒꯠꯄꯒ ꯂꯥꯎꯈꯠꯄꯒ ꯃꯤꯠ ꯁꯨꯛꯇꯣꯛꯄꯒ ꯑꯩ ꯒ꯭ꯌꯥꯟ ꯇꯥꯗꯦ
ꯑꯁ ꯈꯪꯗꯦꯗ ꯈꯪꯗꯦꯗ ꯇꯧꯔꯤꯁꯤ
ꯑꯩ ꯃꯣꯏ ꯉꯥꯡꯅꯗꯧ ꯁꯔꯨꯛꯅꯦ ꯑꯩ ꯀꯩ ꯃꯃꯥꯏ ꯅꯥꯜꯂꯨꯒꯦ ꯑꯩ
ꯉꯝꯕꯨ ꯉꯝꯒꯗꯨꯔꯤꯕ꯭ꯔꯥ ꯅꯪꯕꯣ ꯉꯝꯒꯗꯨꯔꯤꯕ꯭ꯔꯥ ꯅꯪꯕꯣ
ꯉꯝꯅꯤ
ꯏꯁ ꯃꯤꯗꯤ ꯌꯥꯗꯦꯀꯣ ꯄꯋꯥꯔ ꯌꯥꯝ ꯄꯥꯏꯀꯣ ꯁꯛꯇꯤ ꯌꯥꯝ ꯄꯥꯏ
ꯌꯥꯗ꯭ꯔꯕꯅꯦ ꯍꯟꯗꯛ ꯃꯇꯥꯡꯗꯤ ꯏꯁ ꯌꯥꯗ꯭ꯔꯕꯅꯦ ꯍꯣꯏ ꯑꯃ ꯑꯅꯧꯕ ꯁꯛꯂꯣꯟꯅꯤ ꯎꯝ ꯑꯅꯧꯕ ꯁꯛꯂꯣꯟꯅꯤ
ꯑꯩꯉꯣꯟꯗ ꯎꯠꯂꯤꯕꯁꯦ ꯇꯣꯉꯥꯟ ꯇꯣꯉꯥꯟꯕ ꯁꯛꯂꯣꯟ ꯉꯥꯛꯇꯅꯤꯀꯣ ꯇꯧꯔꯤꯁꯤ
ꯎꯝ
ꯑꯟꯊꯣꯛꯅꯁꯨ ꯅꯩꯈ꯭ꯔꯦ ꯑꯩꯁꯦ
ꯗꯨꯅꯦ ꯍꯥꯏꯁꯦ ꯃꯤꯁꯦ ꯇꯧꯔꯤꯁꯦ ꯐꯤꯕꯝꯒꯤ ꯃꯇꯨꯡ ꯏꯟꯅꯗꯤ ꯁꯛꯂꯣꯟ ꯁꯛꯂꯣꯟꯖꯦ ꯍꯣꯡꯍꯟꯕꯖꯥꯠꯅꯤꯗ ꯑꯩꯒꯤ ꯐꯤꯕꯝꯁꯤꯗ ꯑꯩꯕꯨ ꯁꯤꯌꯧꯍꯜ
ꯌꯥꯔꯦ ꯅꯪꯒꯤ ꯐꯤꯕꯝꯗꯣ ꯁꯨꯡ ꯄꯛꯍꯦꯛ ꯄꯛꯇꯦ ꯅꯪꯅ ꯉꯥꯡꯊꯣꯔꯛꯏꯗꯨꯒ
ꯎꯝ ꯈꯪꯗ꯭ꯔꯦꯗ ꯇꯧꯔꯤꯖꯤ ꯅꯨꯃꯤꯠꯅꯦꯅ ꯑꯃꯨꯛ ꯊꯣꯛꯂꯛꯀꯅꯤ ꯑꯃꯨꯛ ꯇꯥꯒꯤꯅꯤ ꯑꯃꯨꯛ ꯊꯣꯛꯂꯛꯀꯅꯤ ꯑꯃꯨꯛ ꯇꯥꯒꯤꯅꯤ
ꯃꯥꯅꯦ ꯄꯔꯥ ꯀꯩꯅꯣꯝꯅꯤ ꯑꯩꯅ ꯍꯥꯏꯗꯤ ꯃꯇꯝꯖꯤꯖꯨ ꯆꯠꯄꯩ ꯇꯥꯏꯞꯇ ꯇꯧꯋꯦ ꯍꯥꯏꯕ
ꯇꯧꯋꯦ ꯇꯧꯕꯨꯗꯤ ꯅꯨꯃꯤꯠꯀꯖꯦ ꯍꯦꯛ ꯊꯣꯛ ꯍꯦꯛ ꯂꯩꯔꯝꯕꯗꯒꯤ ꯃꯥꯗꯤ ꯉꯁꯤꯕꯧꯇ ꯁꯛꯂꯣꯟ ꯍꯣꯡꯖꯄꯣꯠꯇꯦ
ꯃꯥꯅꯦ ꯑꯗꯣ ꯈꯪꯗꯦ ꯃꯇꯝꯁꯦ ꯌꯥꯝ ꯊꯨꯅ ꯆꯠꯄꯣꯏ ꯅꯤꯡꯗ꯭ꯔꯣ
ꯍꯣꯏ ꯆꯠꯂꯦ ꯑꯗꯨ ꯆꯠꯂꯦ ꯃꯥꯖꯨ ꯃꯥꯖꯨ ꯇꯜꯂꯛꯑꯃꯅꯤꯗ
ꯌꯥꯔꯅꯤ ꯅꯪ ꯑꯩ ꯁꯣꯝꯗ ꯊꯕꯛ ꯇꯧꯈꯤꯒꯦ ꯅꯪ ꯀꯩꯅꯣ ꯇꯧꯔꯣ ꯀꯣ ꯊꯝꯃꯛꯑꯣꯀꯣ